ꯂꯣ ꯇꯥꯔꯕꯣ
ꯍꯜꯂꯣ
ꯍꯜꯂꯣ ꯇꯥꯔꯕꯣ ꯍꯥꯎ ꯇꯥꯔꯦ ꯇꯥꯔꯦ
ꯇꯥꯕ꯭ꯔꯣ
ꯇꯥꯏꯌꯦ ꯇꯥꯏꯌꯦ ꯇꯥꯔꯕꯣ ꯇꯥꯔꯕꯣ ꯑꯩ ꯇꯥꯏꯌꯦ
ꯑꯩꯗꯤ ꯀꯩꯝ ꯇꯥꯗ꯭ꯔꯦ ꯅꯪꯗꯤ ꯇꯥꯔꯤꯕ ꯇꯥꯗ꯭ꯔꯤꯕꯥ ꯑꯩꯁꯨ ꯈꯪꯗ꯭ꯔꯦ
ꯇꯥꯏꯌꯦ ꯇꯥꯏꯌꯦ ꯀꯩꯗꯧꯔꯝꯃꯤꯅꯣ
ꯇꯥꯕ꯭ꯔꯣ ꯇꯥꯕ꯭ꯔꯣ
ꯇꯥꯏꯌꯦ ꯇꯥꯏꯌꯦ
ꯍꯜꯂꯣ ꯍꯜꯂꯣ
ꯇꯥꯏꯌꯦ ꯇꯥꯏꯌꯦ ꯎꯝ ꯇꯥꯔꯕꯣ ꯇꯥꯔꯕꯣ ꯇꯥꯏꯌꯦ ꯇꯥꯏꯌꯦ
ꯍꯜꯂꯣ
ꯍꯜꯂꯣ
ꯇꯥꯏꯌꯦ ꯇꯥꯏꯌꯦ ꯍꯜꯂꯣ ꯇꯥꯔꯕꯣ ꯑꯩ ꯀꯩꯅꯣꯝꯇ ꯍꯥꯏꯒꯦꯅ ꯇꯧꯔꯛꯄꯅꯤꯅꯦ
ꯍꯜꯂꯣ ꯍꯜꯂꯣ ꯀꯗꯧꯔꯝꯃꯤꯅꯣ ꯑꯩꯗꯤ ꯀꯥꯔꯤꯝꯇ ꯇꯥꯗꯔꯦ ꯅꯪꯗꯤ ꯇꯥꯔꯤꯕ꯭ꯔꯥ ꯇꯥꯗꯕ꯭ꯔꯥ
ꯂꯩꯔꯝꯃꯤꯌꯦ ꯂꯩꯔꯝꯃꯤꯌꯦ ꯑꯩ ꯀꯩꯅꯣꯝꯇ ꯍꯪꯒꯦꯅ ꯇꯧꯔꯛꯄꯅꯤꯅꯦ
ꯅꯪ ꯀꯥ ꯅꯪ ꯀꯥꯋꯥꯏ ꯂꯩꯔꯤꯅꯣ ꯅꯪꯕꯣ
ꯇꯥꯗ꯭ꯔꯦ ꯍꯥꯏꯕ
ꯁꯤ ꯄꯥꯏꯌꯣ
ꯇꯥꯔꯔꯕꯣ ꯇꯥꯔꯕꯣ ꯍꯜꯂꯣ ꯍꯜꯂꯣ
ꯇꯥꯔꯕꯣ ꯇꯥꯔꯕꯣ ꯑꯩꯅꯗꯤ ꯂꯣꯏꯅ ꯇꯥꯕ ꯅꯪꯅ ꯉꯥꯡꯉꯤꯗꯣ ꯑꯗꯣ ꯅꯪꯅ ꯉꯥꯡꯕꯗꯤ ꯑꯝꯇ ꯇꯥꯗ꯭ꯔꯕ ꯑꯩꯉꯣꯟꯗ ꯁꯣꯝ ꯅꯥꯀꯟꯗ ꯑꯩꯅ ꯅꯪꯅ ꯉꯥꯡꯕꯗꯣ ꯑꯩꯅ ꯉꯥꯡꯉꯁꯦ ꯅꯪ ꯀꯩꯅꯣꯝꯇ ꯈꯪꯗ꯭ꯔꯦ ꯀꯩꯒꯤ ꯑꯣꯏꯖꯥꯠꯅꯣ ꯁꯤꯕꯣ
ꯇꯥꯗꯔꯦ ꯍꯥꯎ
ꯇꯥꯕ꯭ꯔꯣ ꯇꯥꯕ꯭ꯔꯣ
ꯇꯥꯏꯌꯦ ꯇꯥꯏꯌꯦ
ꯇꯥꯕ꯭ꯔꯣ
ꯇꯥꯏꯌꯦ ꯇꯥꯏꯌꯦ ꯇꯥꯔꯕꯣ ꯇꯥꯔꯕꯣ
ꯅꯪ ꯇꯥꯕ꯭ꯔꯥ ꯍꯥꯏꯕꯥ
ꯇꯥꯔꯦ ꯇꯥꯔꯦ
ꯅꯪ ꯇꯥꯕ꯭ꯔꯥ
ꯀꯩꯗꯧꯔꯝꯃꯤꯅꯣ
ꯑꯩ ꯇꯥꯗꯤꯌꯦ
ꯇꯥꯔꯕꯣ
ꯇꯥꯔꯦ ꯇꯥꯔꯦ
ꯀꯩꯗꯧꯔꯝꯃꯤꯅꯣ
ꯀꯩꯗꯧꯔꯝꯃꯤꯅꯣ
ꯀꯩꯗꯧꯔꯝꯃꯤꯅꯣ ꯍꯥꯏꯕ
ꯑꯣ ꯇꯥꯥꯔꯦ ꯇꯥꯔꯦ ꯏꯁꯤꯡ ꯁꯣꯛꯄ ꯆꯠꯂꯨꯕꯅꯦ ꯏꯅꯥꯎꯅꯨꯄꯤꯒ ꯉꯁꯥꯏꯃꯨꯛ ꯑꯉꯟꯕꯗ ꯑꯃ ꯁꯣꯛꯑꯝꯃꯦꯕꯀꯣ ꯑꯗꯨꯗꯨꯒꯅꯦ ꯈꯣꯏꯕꯥꯅ ꯃꯥ ꯑꯃꯨꯛ ꯁꯣꯛꯑꯒꯦ ꯊꯝꯃꯣꯅ ꯍꯥꯏꯔ ꯃꯥꯗꯣ ꯊꯕꯛ ꯆꯤꯟꯕꯒꯤꯅꯦ
ꯎꯝ
ꯁꯣꯛꯇ꯭ꯔꯕ ꯑꯗꯨ ꯉꯁꯥꯏ ꯑꯩꯈꯣꯏꯅ ꯁꯣꯛꯄꯗꯨꯅꯗꯤ ꯀꯣꯟꯅꯔꯣꯏꯅ ꯑꯃꯨꯛꯀꯁꯨ ꯑꯃꯨꯛꯇꯪꯒ ꯑꯣꯏꯔꯁꯨ ꯁꯣꯛꯎꯁꯦꯅ
ꯑꯣ ꯊꯕꯛ ꯌꯥꯝ ꯀꯥꯜꯂꯤꯅ ꯑꯗꯨꯗꯤ ꯊꯕꯛ ꯌꯥꯝ ꯀꯜꯂꯤꯅ ꯑꯗꯨꯗꯤ
ꯀꯜꯂꯦ ꯀꯩꯅꯣ ꯇꯧꯕ ꯑꯗꯨꯝ ꯑꯩꯈꯣꯏ ꯈꯣꯏꯕꯥꯅ ꯑꯗꯨꯝ ꯑꯌꯨꯛꯀꯤ ꯅꯨꯡꯗꯥꯡ ꯋꯥꯏꯔꯝꯒꯤ ꯑꯗꯨꯝ ꯁꯣꯛꯄꯅꯦꯕ ꯑꯌꯥꯝꯕ ꯃꯇꯝꯗ ꯑꯗꯨꯗ ꯑꯈꯣꯏ ꯈꯣꯏꯕꯥ ꯊꯕꯛ ꯆꯤꯟꯕ ꯀꯥꯟꯗꯗꯤ ꯑꯗꯨꯝ ꯑꯩꯈꯣꯏ ꯑꯍꯨꯝꯒꯤ ꯑꯩꯈꯣꯏ ꯑꯍꯨꯝꯒꯤꯗ ꯑꯩꯈꯣꯏ ꯑꯅꯤꯅ ꯇꯧꯔꯒ ꯑꯗꯨꯝ ꯁꯣꯛꯑꯦꯕ ꯈꯣꯏꯕꯥ ꯈꯣꯏꯕꯥꯅ ꯁꯪꯗꯕ ꯃꯇꯝꯗꯗꯤ ꯑꯗꯨꯃꯥꯏꯅ ꯇꯧꯕ
ꯑꯣ ꯑꯩ ꯅꯉꯣꯟꯗ ꯐꯣꯟ ꯇꯧꯔꯛꯄꯗꯣ ꯍꯣꯇꯦꯜꯗ ꯕꯣꯔꯥ ꯆꯥꯎꯁꯤꯔꯥ ꯍꯪꯒꯦꯅ ꯇꯧꯔꯛꯄꯅꯦ
ꯑꯣ ꯍꯧꯖꯤꯛꯂꯣ
ꯍꯣꯏ
ꯍꯣ ꯌꯥꯏꯌꯦ ꯑꯗꯨꯕꯨꯗꯤ ꯊꯣꯛꯣꯂꯛꯑꯣ ꯉꯥꯏꯔꯝꯃꯒꯦ ꯑꯩꯈꯣꯏꯗ
ꯊꯣꯛꯂꯛꯀꯦ ꯑꯩ ꯏꯅꯥꯎꯄꯥꯒ ꯍꯥꯏꯔꯛꯑꯣ
ꯈꯤꯇꯪ ꯉꯥꯛꯇꯪ ꯂꯩꯔ ꯆꯠꯄ ꯌꯥꯗꯧ ꯅꯠꯇ꯭ꯔꯣ
ꯍꯣꯏ ꯌꯥꯅꯤꯌꯦ ꯆꯥꯛꯆꯥ ꯃꯃꯥꯡꯗ ꯆꯠꯁꯦ
ꯍꯣꯏ ꯍꯣꯏ ꯍꯣꯏ ꯅꯨꯡꯗꯥꯡꯋꯥꯏꯔꯝ ꯑꯣꯏꯅ ꯆꯠꯄꯤꯗꯣ
ꯎꯝ ꯑꯩꯗꯣ ꯏꯅꯥꯎꯅꯨꯄꯥꯒ ꯗꯨꯀꯥꯟ ꯆꯠꯂꯤꯕꯀꯣ ꯁꯤ ꯍꯜꯂꯛꯄꯒꯅꯦ ꯀꯩꯅꯣ ꯇꯧꯔꯛꯑꯒꯦ ꯐꯣꯟ ꯑꯃꯨꯛ ꯇꯧꯔꯛꯀꯦ ꯑꯗꯨꯗꯨꯒ ꯆꯠꯂꯨꯁꯦ ꯑꯩꯅꯅꯦ ꯃꯣꯏ ꯏꯗꯣꯝꯆꯥꯒꯤ ꯕꯣꯔꯥꯗꯣ ꯌꯥꯝ ꯆꯥꯅꯤꯡꯉꯛꯄ
ꯍꯣꯏ ꯍꯣꯏ ꯃꯣꯏ ꯕꯣꯔꯥꯗꯣ ꯍꯥꯎꯋꯦꯅ ꯍꯥꯏꯕꯅꯦ ꯑꯗꯨ ꯑꯗꯨꯏ ꯕꯣꯔꯥꯗꯣ ꯆꯥꯔꯨꯔꯁꯤ
ꯑꯩꯈꯣꯏ ꯏꯅꯝꯃꯒ ꯅꯥꯎꯆꯥꯒ ꯑꯩꯈꯣꯏ ꯑꯍꯨꯝ ꯊꯣꯛꯂꯛꯀꯦ
ꯍꯣꯏ ꯊꯣꯛꯂꯛꯑꯣ ꯑꯍꯣꯏ ꯑꯗꯨꯗꯤ ꯅꯣꯏ ꯑꯍꯨꯝ ꯊꯣꯛꯂꯛꯇꯣꯏꯕ ꯑꯗꯨꯗꯤ ꯑꯩꯈꯣꯏ ꯑꯩꯈꯣꯏ ꯃꯔꯤ ꯆꯥꯔꯨꯔꯁꯤ ꯌꯥꯔꯦ ꯅꯣꯏ ꯑꯉꯥꯡ ꯌꯥꯎꯔꯛꯀꯗ꯭ꯔꯣ
ꯍꯣꯏ ꯑꯉꯥꯡꯗꯨ ꯏꯕꯦꯝꯃ ꯕꯣꯔꯥꯑꯒꯅꯦ
ꯍꯣꯏ
ꯕꯣꯔꯥꯒ ꯑꯍꯨꯝ ꯃꯔꯤ ꯆꯥꯊꯣꯛꯏꯕꯦꯝꯃ ꯑꯗꯨꯅ ꯌꯥꯝ ꯆꯜꯂꯦ ꯃꯥꯁꯨ ꯄꯨꯣꯔꯛꯇꯣꯏꯅꯦ
ꯑꯣ ꯍꯣꯏ ꯑꯩ ꯊꯕꯛ ꯑꯃꯅꯤ ꯅꯨꯡꯗꯥꯡ ꯋꯥꯏꯔꯝꯒꯤ ꯂꯣꯏꯁꯤꯜꯂꯝꯈꯤꯒꯦ
ꯂꯣꯏꯁꯜꯂꯝ ꯃꯣ ꯂꯣꯏꯁꯤꯜꯂꯝꯃꯣ ꯑꯩꯁꯨꯅꯦ ꯗꯨꯀꯥꯟ ꯍꯜꯂꯛꯑꯒꯅꯦ ꯗꯨꯛ ꯊꯥꯔꯝꯈꯤꯒꯦ
ꯍꯣꯏ ꯑꯗꯨꯃꯥꯏꯅ ꯑꯩꯁꯨ ꯊꯕꯛ ꯈꯔ ꯂꯣꯏꯁꯜꯂꯝꯈꯤꯒꯦ ꯑꯗꯨ ꯂꯣꯏꯁꯟꯗꯗꯤ ꯊꯣꯛꯄꯗꯣ ꯐꯔꯛ ꯇꯥꯅꯦꯕ ꯊꯕꯛ ꯂꯣꯏꯔ ꯆꯠꯂꯗꯤ ꯒ꯭ꯌꯥꯟ ꯇꯥꯏꯗꯅ ꯊꯕꯛ ꯂꯣꯏꯔꯝꯗꯗꯤ ꯐꯔꯛ ꯇꯥꯅꯦꯕ
ꯑ ꯌꯥꯏꯌꯦꯦ ꯑꯩꯅ ꯅꯪ ꯑꯩꯗꯤ ꯌꯥꯝ ꯆꯥꯅꯤꯡꯉꯛꯄ ꯃꯣꯏ ꯕꯣꯔꯥꯗꯣ ꯑꯗꯥ ꯏꯃꯥꯟꯅꯕꯤꯗꯣ
ꯑꯗꯨꯒꯤ ꯅꯪ ꯑꯃꯨꯛ ꯍꯧꯒꯦꯅ ꯇꯧꯔꯛꯏꯅꯦ ꯅꯪꯁꯨ ꯊꯕꯛ ꯆꯤꯜꯂꯝꯗ ꯇꯧꯗꯦ ꯃꯥꯟꯕ ꯅꯣꯏ ꯏꯁꯤꯡ ꯀꯩꯀꯩꯁꯨ ꯁꯣꯛꯄꯅꯤꯅ
ꯍꯣꯏ ꯏꯁꯤꯡ ꯁꯣꯛꯄꯕꯨꯗꯤ ꯂꯣꯏꯔꯦ ꯑꯗꯨꯗꯨꯒ
ꯎꯝ
ꯌꯥꯝꯁꯨ ꯉꯁꯤꯒꯤꯗꯤ ꯑꯗꯨꯝ ꯇꯣꯛꯑꯅꯦꯕ ꯌꯥꯝ ꯁꯣꯔꯔꯣꯏꯕ ꯑꯗꯨꯝ ꯀꯣꯟꯅꯔꯛꯑꯅꯦꯕ ꯀꯩꯁꯨ ꯌꯥꯝꯅ ꯉꯁꯤꯒꯤꯗꯤ ꯁꯤꯖꯤꯟꯅꯗꯧꯕ ꯂꯩꯇ꯭ꯔꯦꯕ ꯑꯗꯨꯗꯨꯒ ꯍꯌꯦꯡ ꯑꯌꯨꯛ ꯑꯃꯨꯛ ꯑꯩꯈꯣꯏ ꯕꯥ ꯑꯩꯈꯣꯏ ꯕꯥꯅ ꯉꯟꯅ ꯍꯧꯒꯠꯂꯒ ꯁꯣꯛꯄ ꯅꯠꯇ꯭ꯔꯒ ꯁꯣꯛꯑꯝꯗ꯭ꯔꯁꯨ ꯑꯩꯈꯣꯏ ꯍꯧꯒꯠꯂꯀꯥꯟꯗ ꯁꯣꯛꯄ ꯑꯗꯨꯃꯥꯏꯅ ꯇꯧꯔꯗꯣꯏꯅꯦ
ꯁꯣꯛꯑꯣ ꯁꯣꯛꯑꯣꯣ ꯑꯗꯨꯣ ꯅꯪ ꯔꯥꯎꯟ ꯇ꯭ꯔꯤꯞ ꯆꯠꯄ ꯂꯣꯏꯔꯕꯣ ꯍꯟꯇꯛꯇ ꯆꯠꯂꯔꯣꯏꯅꯦ ꯍꯥꯏ ꯅꯠꯇ꯭ꯔꯣ
ꯍꯣꯏ ꯆꯠꯂꯔꯣꯏ ꯍꯧꯖꯤꯛꯀꯤꯗꯨꯅ ꯑꯔꯣꯏꯕ ꯑꯣꯏꯔꯅꯤ ꯑꯗꯨꯒ ꯋꯥꯏꯔꯥꯡ ꯇꯥꯁꯜꯂꯒ ꯂꯥꯏꯊꯝꯝꯕꯩ ꯀꯩꯀꯥ ꯊꯥꯜ ꯂꯣꯏꯔꯒ ꯑꯗꯨꯒ ꯊꯣꯛꯑꯁꯤ
ꯑꯗꯣ ꯅꯪ ꯑꯉꯥꯡ ꯇꯨꯏꯁꯟ ꯇꯧꯕꯗꯨꯗꯤ ꯀꯃꯥꯏꯅ ꯇꯧꯕꯅꯣ ꯑꯗꯨ ꯁꯨꯗꯤ ꯊꯗꯣꯛꯑꯝ ꯌꯥꯗꯣꯏꯥ ꯅꯠꯇ꯭ꯔꯒ ꯇꯧꯔꯝꯒꯦ ꯍꯥꯏꯔꯣ ꯑꯗꯣ ꯆ ꯇꯨꯏꯁꯟ ꯇꯧꯕꯗꯣ ꯉꯥꯏꯔꯗꯤ ꯆꯥꯛ ꯑꯃꯨꯛ ꯊꯦꯡꯗꯣꯏꯕ
ꯑꯗꯨꯍ ꯑꯗꯨꯗꯤ ꯉꯁꯤ ꯁꯨꯇꯤ ꯊꯥꯈꯔꯦ ꯉꯁꯤꯗꯤ ꯇꯧꯕꯒꯨꯝꯁꯩꯅ ꯑꯩꯅ ꯊꯥꯗꯣꯛꯈꯤꯕꯅꯦꯕ ꯑꯗꯨꯗꯨꯒꯤ ꯌꯥꯅꯤ ꯀꯩꯝꯇ ꯇꯧꯔꯔꯣꯏ ꯑꯗꯨꯗꯤ
ꯑꯣ ꯑ ꯃꯃꯥꯅ ꯑꯃꯨꯛ ꯁꯥꯍꯧꯗꯅ ꯑꯩꯈꯣꯏ ꯕꯣꯔꯥ ꯁꯥꯕ ꯆꯠꯂꯒꯁꯨ ꯊꯥꯗꯣꯛꯑꯦꯅ ꯑꯃꯨꯛ
ꯎꯝ ꯀꯩꯝ ꯇꯧꯔꯣꯏ ꯑꯗꯨꯕꯨꯗꯤ ꯁꯨꯇꯤ ꯊꯥꯗꯣꯛꯈ꯭ꯔꯕꯅꯤꯗꯣ ꯍꯌꯦꯡ ꯑꯣꯏꯅ ꯍꯌꯦꯡ ꯑꯣꯏꯅ ꯁꯨꯇꯤ ꯊꯥꯗꯕꯤꯗ ꯍꯌꯦꯡ ꯇꯧꯔꯁꯦꯅ ꯍꯥꯏꯒꯤꯈꯤꯕꯅꯦꯕ ꯍꯌꯦꯡ ꯅꯣꯡꯃꯥꯏꯖꯤꯡꯗꯣ
ꯎꯝ
ꯁꯤ ꯑꯩ ꯉꯁꯤ ꯇꯧꯔꯒꯨꯝꯁꯦꯅ ꯍꯥꯏꯔꯒ
ꯑꯩꯁꯨ ꯏꯅꯥꯎ ꯅꯨꯄꯥꯗꯨꯣ ꯗꯨꯀꯥꯟꯗ ꯄꯣꯠꯀꯟꯅ ꯂꯩꯔꯤꯌꯦ ꯃꯤ ꯆꯤꯟꯕꯒꯤ ꯉꯁꯥꯏꯗ ꯀ꯭ꯌꯨ ꯂꯦꯞ ꯂꯩꯕ ꯑꯗꯩꯒꯤ ꯇꯧꯐꯝ ꯈꯪꯗꯦ ꯅꯪ ꯀꯣꯜ ꯇꯧꯔꯒ ꯕꯣꯔꯥ ꯆꯥꯕꯒꯤꯕꯨ ꯍꯧꯒꯦꯅ ꯈꯜꯂꯥ ꯇꯧꯔꯛꯏꯅꯦ
ꯑꯣ ꯍꯣꯏ ꯑꯩ ꯏꯁꯤꯡ ꯀꯥꯏ ꯁꯨꯏꯀꯥꯟꯗ ꯅꯪ ꯐꯣꯟ ꯂꯥꯛꯑꯦ ꯀꯩꯗꯧꯔꯖꯥꯠꯅꯣ ꯃꯇꯝ ꯏꯆꯥ ꯆꯥꯗꯅ ꯍꯣꯜ ꯇꯧꯔꯏꯁꯤꯕꯨꯣꯅ ꯈꯜꯂꯒ
ꯑꯣ ꯍꯣꯏ
ꯈꯜꯂꯝꯃꯤꯅꯦ ꯑꯩꯖꯨ
ꯎꯝ ꯍꯪꯗꯦ ꯃꯣꯏꯒꯤꯅꯦ ꯍꯧꯖꯤꯛꯇꯤꯅꯦ ꯑꯩꯗꯣ ꯕꯦꯂꯦꯟꯗ꯭ꯔꯤ ꯃꯇꯝ ꯑꯣꯏꯕꯒꯤꯅꯦ ꯕꯦꯂꯦꯟꯗ꯭ꯔꯤꯗꯩꯗꯤ ꯃꯥꯏꯔꯦꯟ ꯃꯇꯝ ꯑꯣꯏꯕꯒꯤ ꯃꯥꯏꯔꯦꯟ ꯃꯥꯏꯔꯦꯟ ꯕꯣꯔꯥ ꯕꯦꯂꯦꯟꯗ꯭ꯔꯤ ꯕꯣꯔꯥ ꯁꯤꯁꯦ ꯌꯥꯝ ꯉꯥꯛꯑꯣꯏꯕ ꯑꯗꯨ ꯆꯥꯅꯤꯡꯉꯛꯄ ꯑꯗꯩ ꯃꯣꯏꯗꯤ ꯌꯥꯝ ꯐꯕ ꯑꯃꯅꯦ ꯆꯠꯅꯤ ꯍꯥꯞꯇ꯭ꯔꯅꯦ ꯃꯣꯏ ꯃꯣꯔꯣꯛ ꯃꯦꯠꯄ꯭ꯔꯥ ꯀꯩꯅꯣꯝꯃ ꯑꯗꯨꯗꯨꯁꯨ ꯃꯣꯏ ꯑꯗꯨ ꯄꯗꯨꯅ ꯍꯦꯜꯂꯦꯕ ꯑꯗꯨꯒ ꯑꯌꯨꯛ ꯅꯨꯡꯊꯤꯟꯜꯗ ꯍꯧꯕ ꯕꯣꯔꯥꯗꯨꯗꯤ ꯆꯥꯅꯤꯡꯗꯦꯕ ꯑꯗꯨꯒꯤ ꯕꯣꯔꯥ ꯆꯥꯕ ꯆꯠꯄꯁꯤꯗꯕꯨ ꯃꯤꯗꯣ ꯑꯃꯨꯛ ꯌꯥꯝꯗ꯭ꯔꯗꯤ ꯍꯥꯎꯗꯦꯗꯅ ꯃꯌꯥꯝ ꯆꯥꯃꯤꯟꯅꯔꯒ ꯄ꯭ꯂꯦꯠꯀ ꯂꯣꯏꯕ ꯈꯪꯍꯧꯗꯕꯗꯣ ꯑꯗꯨꯃꯥꯏꯅ ꯆꯥꯅꯤꯡꯉꯛꯄꯩꯅꯤꯀꯣ
ꯍꯣꯏ ꯑꯗꯨ ꯑꯩꯗꯤ ꯃꯔꯣꯏꯒꯤ ꯀꯩ ꯃꯌꯥꯜ ꯃꯌꯥꯜ ꯑꯗꯨꯝ ꯃꯈꯜ ꯃꯈꯜ ꯆꯥꯕꯗꯨꯕꯨꯗꯤ ꯍꯥꯎꯋꯦꯕ ꯑꯗꯨꯏꯖꯨ ꯃꯔꯣꯏꯒꯤ ꯕꯣꯔꯥ ꯆꯥꯕꯗꯨꯅ ꯍꯦꯟꯅ ꯍꯥꯎꯋꯦꯕ ꯃꯔꯣꯏꯒꯤ ꯑꯗꯩꯗꯤ ꯃꯌꯥꯡꯕꯒꯤ ꯀꯩꯒꯤ ꯃꯈꯜ ꯃꯈꯜ ꯆꯥꯕꯗꯣ ꯑꯗꯨꯅ ꯍꯦꯟꯅ ꯍꯥꯎꯋꯦ ꯑꯩꯗꯤ
ꯑꯩꯗꯤ ꯗꯦꯅꯦ ꯑ ꯌꯥꯝ ꯍꯥꯎꯇꯦ ꯃꯌꯥꯡꯕꯗꯨꯖꯨ ꯃ ꯑꯗꯨ ꯃꯣꯏ ꯅꯨꯡꯗꯥꯡꯗꯤ ꯅꯪ ꯆꯥꯅꯤꯡꯉꯤ ꯃꯔꯣꯏꯗꯨꯗꯤ ꯌꯥꯎꯗꯕꯅꯦ ꯑꯂꯨꯒꯨꯝꯕ ꯀꯩꯅꯣꯒꯨꯝꯕ ꯀ ꯕꯦꯂꯦꯟꯗ꯭ꯔꯤꯒꯨꯝꯕ ꯎꯝ ꯑꯗꯩꯗꯤ ꯃꯥꯏꯔꯦꯟꯒꯨꯝꯕ ꯑꯗꯨꯃꯥꯏꯅ ꯑꯗꯨꯝ ꯍꯧꯕꯅꯤ
ꯑꯗꯨ ꯃꯣꯏꯗꯣ ꯆꯅꯥ ꯀꯥꯡꯍꯧ ꯑꯗꯩꯗꯤ ꯁꯥꯥꯛ ꯀꯩꯀꯥ ꯄꯧꯀꯧꯔꯥ ꯀꯩꯀꯥꯗꯨ ꯂꯣꯏ ꯁꯨꯅꯕ ꯌꯥꯎꯕ ꯅꯠꯇ꯭ꯔꯣ
ꯑꯗꯨꯗꯣ ꯌꯥꯎꯗꯤ ꯌꯥꯎꯋꯦ ꯕ ꯑꯗꯣ ꯅꯨꯡꯗꯥꯡꯗꯗꯤ ꯂꯩꯒꯟꯗꯕꯅꯦ ꯍꯥꯏꯗꯤ ꯑꯌꯨꯛ ꯗꯤꯟ ꯃꯇꯝꯗ ꯂꯣꯏꯊꯣꯛꯈꯤꯕꯅꯦꯕ ꯍꯦꯛꯇ ꯑꯗꯨꯝ ꯅꯨꯡꯊꯤꯟꯒꯤ ꯑꯣꯏꯅ ꯇꯧꯕꯅꯦ ꯄꯀꯧꯔꯥ ꯆꯅꯥ ꯑꯗꯩ ꯁꯥꯛ ꯑꯗꯨꯒꯨꯝꯕꯗꯨꯗꯤ
ꯍꯣꯏ ꯑꯗꯨꯃꯥꯏꯅ ꯑꯗꯨꯝꯕ ꯃꯈꯜ ꯃꯈꯜꯗꯣ ꯈꯔ ꯆꯥꯔꯗꯤ ꯍꯥꯎꯋꯤꯗꯅ ꯍꯥꯏꯗꯤ ꯕꯣꯔꯥ ꯆꯥꯕꯅꯦ ꯍꯥꯏꯔꯖꯨ ꯕꯣꯔꯥ ꯈꯛꯇꯪ ꯇꯧꯔꯒ ꯑꯗꯨꯝ ꯃꯣꯏꯗꯤ ꯆꯥꯗꯤ ꯑꯉꯧꯕ ꯇꯧꯖꯥꯠꯂꯥ ꯅꯠꯇ꯭ꯔꯒ ꯆꯉꯥꯡ ꯇꯧꯖꯥꯠꯂꯣ
ꯅꯨꯡꯗꯥꯡꯗꯤ ꯆꯉꯥꯡ ꯇꯧꯋꯦ ꯑꯗꯨꯒ ꯅꯪ ꯍꯧꯖꯤꯛ ꯍꯥꯏꯔꯤꯕ ꯄꯀꯧꯔꯥ ꯀꯥꯡꯍꯧ ꯕꯣꯔꯥ ꯑ ꯀꯥꯡꯍꯧꯒ ꯁꯥ ꯀꯩ ꯀꯩꯗꯣ ꯑꯗꯨꯗꯤ ꯑꯝꯇ ꯌꯥꯎꯔꯝꯃꯔꯣꯏ ꯌꯥꯎꯔꯁꯨ ꯃꯣꯏ ꯁꯤꯠꯄ ꯍꯥꯏꯗꯤ ꯂꯩꯅꯕ ꯃꯌꯥꯝ ꯂꯥꯛꯇꯕꯩ ꯈꯔ ꯂꯦꯝꯃꯒ ꯑꯗꯨꯃꯥꯏꯅ ꯂꯩꯍꯧꯕꯒꯨꯝꯗꯤ ꯌꯥꯎꯔꯝꯕꯖꯨ ꯌꯥꯏ ꯑꯗꯣ ꯅꯨꯡꯗꯥꯡꯗꯤ ꯕꯣꯔꯥꯒꯤ ꯊꯕꯛ ꯉꯥꯛꯇꯅꯦꯕ ꯑꯗꯣ ꯌꯦꯡꯉꯨꯔꯖꯦ ꯃꯑꯣꯡꯗꯣ ꯑꯗꯨꯗꯨꯒ ꯆꯥꯔꯨꯅꯕ
ꯄꯨꯡ ꯑꯩꯗꯣ ꯇꯣꯏꯅ ꯆꯥꯕ ꯆꯠꯇꯕꯅꯤꯅꯅꯦ ꯆꯠꯇꯕ ꯀꯨꯏꯔꯦꯕ ꯑꯩꯗꯣ ꯅꯨꯡꯗꯥꯡ ꯋꯥꯏꯔꯝꯗ ꯅꯍꯥꯟꯈꯩ ꯆꯥꯕꯗꯣ ꯑꯗꯨꯝ ꯆꯠꯂꯝꯕꯗꯣ ꯌꯨꯝꯗꯒ ꯇꯣꯏꯅ ꯂꯩ ꯇ꯭ꯔꯕꯅꯤꯅꯅꯦ ꯆꯠꯇꯕ ꯀꯨꯏꯔꯦꯕ ꯑꯗꯨꯗꯨꯒꯤꯅꯦ ꯀꯔꯤ ꯀꯔꯤ ꯌꯣꯜꯂꯤꯕꯅꯣ ꯀꯔꯤ ꯀꯔꯤ ꯇꯧꯔꯤꯕꯅꯣꯗꯣ ꯂꯣꯏ ꯀꯥꯎꯒ꯭ꯔꯦꯕ ꯑꯗꯨꯗꯨꯒꯤ ꯁꯨꯝ ꯍꯪꯉꯤꯅꯦ ꯑꯩꯒꯤꯗꯤ ꯑꯌꯨꯛꯇꯕꯨꯗꯤ ꯈꯔ ꯈꯔꯕꯨꯗꯤ ꯑꯗꯨꯝ ꯇꯟ ꯃꯔꯛ ꯃꯔꯛꯇꯕꯨꯗꯤ ꯂꯩꯕ ꯇꯟꯗꯨꯖꯨ ꯏꯅꯥꯎꯄꯤ ꯑꯅꯤꯗꯤ ꯇꯟ ꯁꯨꯡꯆꯥ ꯆꯥꯅꯤꯡꯗꯦ ꯇꯟ ꯆꯥꯔꯒ ꯊꯟꯒꯠꯂꯛꯄꯗꯣ ꯌꯥꯝ ꯍꯩꯅꯗꯦꯅ ꯍꯥꯏꯔꯦ ꯃꯣꯏꯅꯤꯖꯦ ꯆꯥꯖꯦ ꯁꯨꯡꯌꯥ ꯌꯥꯗꯕꯒꯤ ꯆꯥꯗꯕ ꯀꯨꯏꯔꯦꯕ
ꯑꯣ ꯑꯌꯨꯛꯇꯅꯅꯦ ꯉꯧ ꯇꯧꯕꯅꯦꯕꯀꯣ ꯅꯨꯡꯗꯥꯡꯗꯅ ꯆꯉꯥꯡ ꯑꯣꯏꯅ ꯇꯧꯋꯦꯕ ꯅꯨꯡꯗꯥꯡ ꯋꯥꯏꯔꯝꯒꯤꯗꯤ ꯑꯗꯨꯅ ꯀꯩꯅꯣ ꯑ ꯆꯥꯉꯧ ꯎꯝ ꯆꯉꯧꯗꯤ ꯐꯪꯉꯔꯣꯏ ꯆꯉꯥꯡ ꯂ ꯑꯣꯏꯅ ꯊꯛ ꯇꯥꯕ ꯕꯣꯔꯥꯒꯗꯤ ꯆꯉꯥꯡꯅꯁꯨ ꯍꯦꯟ ꯆꯥꯟꯅꯗ꯭ꯔꯅꯦ ꯑꯗꯣ ꯕꯣꯔꯥꯗꯣ ꯌꯥꯝꯅ ꯍꯣꯡꯕꯗꯤ ꯑꯣꯏꯗꯕꯅꯦ ꯄ꯭ꯂꯦꯠꯇꯅꯦ ꯂꯨꯄꯥ ꯈꯩꯗꯣ ꯑꯗꯨꯗꯣ ꯑꯁ ꯑꯃꯨꯛ ꯑꯅꯤꯔꯛꯀꯤ ꯈꯨꯠꯆꯥꯗ ꯈꯨꯠ ꯀꯌꯥ ꯌꯥꯝꯃꯗꯤ ꯁꯠ ꯁꯠ ꯂꯣꯏꯒꯤꯕꯅꯤꯉꯣ
ꯍꯣꯏ ꯑꯗꯨꯗꯤ ꯑꯩꯁꯨ ꯊꯕꯛ ꯂꯣꯏꯁꯜꯂꯒꯦ ꯅꯣꯏꯖꯨ ꯂꯣꯏꯁꯟꯅꯕꯗꯣ ꯇꯧꯔꯣ ꯑꯗꯨꯒ ꯅꯣꯏ ꯂꯣꯏꯕ ꯅꯣꯏ ꯂꯣꯏꯕꯅ ꯍꯥꯟꯂꯥꯖꯨ ꯅꯣꯏ ꯇꯧꯔꯛꯑꯣ ꯑꯩ ꯂꯣꯏꯕꯅ ꯍꯥꯥꯟꯂꯥꯖꯨ ꯑꯩ ꯇꯧꯔꯛꯑꯒꯦ ꯑꯗꯨꯗꯨꯒ ꯉꯥꯏꯅꯔꯒ ꯑꯩꯈꯣꯏ ꯊꯣꯡꯒꯥꯟ ꯊꯦꯡꯅꯔꯥꯁꯦ ꯑꯗꯨꯒ ꯆꯠꯂꯥꯁꯦ